ꯑꯣ ꯇꯕꯔ
ꯇꯥꯛꯑꯗꯒꯤꯗꯤ
ꯑ
ꯀꯦꯗꯥꯧꯔꯤꯅꯣ
ꯑꯩꯈꯣꯏꯗꯣ ꯕꯥꯎ ꯁꯥꯟꯅꯕ ꯆꯠꯄ ꯉꯁꯤ
ꯅꯝꯕ꯭ꯂꯅꯄꯔꯦ
ꯍꯣꯏꯅꯪꯉ ꯑꯃꯃꯦ ꯍ ꯍꯧꯖꯤꯛ ꯅꯨꯄꯥ ꯀꯣꯏꯁꯅ ꯑꯗ ꯑꯁꯤ ꯂꯣꯏꯔꯒ ꯌꯨꯝ ꯍꯜꯂꯛꯈ꯭ꯔꯅꯤ
ꯑꯣ ꯆꯒꯗꯤ ꯁꯥ ꯑꯔꯦ ꯄ꯭ꯔꯣ
ꯆꯥꯗ꯭ꯔꯤꯌꯦꯗ ꯁꯤꯛꯁꯇꯒꯤ ꯆꯠꯈ꯭ꯔꯦ ꯌꯨꯝ ꯌꯥꯎꯔꯒ ꯑꯃꯨꯛ ꯊꯣꯡꯒꯅꯤ
ꯍ ꯉ ꯃꯃꯦꯗꯤ ꯀꯔꯤ ꯑꯦꯟꯁꯡ ꯁꯥꯒꯅꯤ
ꯅꯠꯇꯦꯗ ꯑꯗꯨꯝ ꯐ꯭ꯔꯦꯟꯂꯤ ꯃꯦꯠ ꯁꯥꯟꯅꯕ ꯆꯠꯄꯅꯦꯗ ꯑꯩꯈꯣꯏ ꯑꯥꯔ ꯕꯤ ꯁꯤ ꯁꯤ ꯑꯦ
ꯅꯨꯡꯉ ꯑꯩꯀꯣ
ꯈꯪꯗꯦ
ꯁ ꯁꯅꯥꯎ ꯅꯨꯡꯃꯥꯏꯀꯗ
ꯆꯥꯛ ꯆꯈ꯭ꯔꯕ꯭ꯔꯣ ꯅꯥꯏꯗꯤ
ꯆꯥꯗꯒ
ꯎꯝ ꯑꯩꯈꯣꯏꯗꯤ ꯈꯔ ꯊꯦꯡꯅꯩ ꯉꯁꯤ
ꯑꯩꯈꯣꯏ ꯅꯈꯣꯏꯗꯒꯤ ꯌꯥꯝ ꯐꯦꯡꯅꯤ ꯑꯩꯈꯣꯏꯁꯦ ꯇꯨ ꯑꯦ ꯇꯦꯟ ꯑꯦꯂꯚꯦꯟ ꯆꯥꯒꯅꯤ
ꯑ
ꯑꯩꯗꯤ ꯐꯖꯅ ꯉꯥꯡꯕ ꯍꯩꯇꯦ ꯃꯩꯇꯩꯂꯣꯟ
ꯑꯩꯈꯣꯏ ꯁꯨꯅꯦꯗꯥ ꯍꯥꯏꯕ ꯅꯠꯇꯦ ꯌꯥꯝ ꯍꯣꯛꯑꯦ ꯍꯥꯏꯕꯅꯦ ꯑꯩꯒꯤꯗꯤ ꯃꯤꯅ
ꯅꯣꯏꯅ ꯌꯥꯝ ꯍꯥꯏꯖꯅꯤꯡ ꯑꯩꯁꯦ ꯕ꯭ꯔꯣꯀꯟ
ꯈꯔꯗꯤ ꯍꯥꯏꯕ ꯑ ꯍꯥꯏꯕ ꯍꯧꯈ꯭ꯔꯦ ꯑꯩꯁꯨ ꯈꯪꯉꯦ ꯅꯍꯥꯟꯗꯤ ꯑꯁ ꯍꯥꯏꯕ ꯍꯥꯏꯇꯕꯅꯦ ꯋꯥ ꯊꯣꯛꯄ ꯉꯝꯗꯕꯅꯦ
ꯑ ꯦꯡꯒꯝ ꯂꯣꯡ ꯊꯪꯕ ꯅꯪ
ꯈꯪꯉꯦ ꯍꯣꯏ ꯑꯩꯈꯣꯏ ꯏꯅꯤ ꯀꯣꯜ ꯇꯧꯔꯛꯑꯦ ꯍꯧꯖꯤꯛ
ꯑ ꯑꯩꯁꯨ ꯃꯥ ꯃꯉꯣꯟꯗ ꯅꯝꯕꯔ ꯍꯪꯕꯅꯦ ꯅꯝꯕꯔ ꯄꯤꯨ ꯍꯥꯏꯁꯨ ꯇꯧꯒꯦ ꯍꯥꯏꯕ
ꯑꯣ ꯑꯣ ꯖꯦꯟꯒꯤ ꯃꯔꯨꯕ꯭ꯔꯥ ꯅꯣꯏ ꯂꯩꯃꯤꯟꯅꯕ꯭ꯔꯥ ꯑꯗꯨꯗꯤ
ꯍꯥ ꯂꯩꯃꯤꯟꯗꯦ ꯑꯩ ꯆꯦꯟꯅꯥꯏꯗꯅꯤ
ꯑꯣ ꯑꯣ ꯑꯣ ꯑꯁ ꯍꯥ ꯖꯦꯡ ꯈꯣꯏꯗꯁꯨ ꯑꯩꯈꯣꯏꯅ ꯍꯥꯏꯕꯤꯕ ꯄꯥꯏꯌꯣꯅ ꯑꯅꯥꯕ ꯑꯣꯏꯔꯝꯅꯤꯅ ꯑꯗꯨꯗꯤ
ꯍꯣꯏ
ꯎꯝ ꯑꯣ ꯅꯪ ꯃꯄꯥꯟꯗ ꯊꯕꯥꯛꯀꯨꯝꯕ ꯁꯨꯕ꯭ꯔꯥ ꯅꯠꯇ꯭ꯔꯒ ꯑꯦꯛꯖꯥꯝ ꯊꯥꯅꯤꯉꯥꯏ ꯀꯣꯆꯤꯡꯒꯨꯝꯕ ꯂꯕ꯭ꯔꯥ
ꯑꯦ ꯊꯄꯥꯥꯛꯁꯨꯨꯕ ꯀꯆꯤꯡ ꯂ ꯃꯥ ꯇꯧꯀ ꯔꯦ
ꯀꯛꯆꯨꯔꯗꯤ ꯄꯩꯁꯥꯗꯤ ꯄꯥꯏꯔꯝꯅꯤꯍꯦ ꯅꯣꯏꯗꯤ
ꯏꯁ ꯐꯥꯏꯗꯦ
ꯍꯣꯏꯗꯤ ꯐ꯭ꯔꯤꯗ ꯉꯥꯛꯇ ꯂꯥꯛꯕꯅꯤꯅ ꯊꯕꯥꯛꯁꯦ ꯁꯨꯔꯦ ꯌꯥꯝ ꯂꯥꯏꯈ꯭ꯔꯦ ꯑꯩꯈꯣꯏꯗꯤ
ꯆꯞ ꯃꯥꯟꯅꯗ ꯊꯕꯛ ꯁꯨꯔꯁꯨ ꯑꯩꯈꯣꯏꯁꯨ ꯌꯥꯝ
ꯎꯝ ꯌꯥꯝ ꯂꯥꯛꯈꯦ ꯑꯩꯈꯣꯏꯗꯤ ꯄꯩꯁꯥꯁꯨ ꯐꯪꯉꯥꯏ ꯑꯥ ꯋꯥ ꯑꯥ ꯅꯠꯇꯦ ꯂꯝꯕꯤ ꯂꯩꯇ꯭ꯔꯦ ꯌꯨꯝꯗ ꯑꯗꯨꯝ ꯂꯩꯕꯅꯤꯅ
ꯈꯪ꯭ꯔꯦ ꯍꯧꯖꯤꯛꯀꯁꯤ ꯌꯥꯝ ꯀꯔꯤ ꯁꯔꯒꯤ ꯂ
ꯑꯗꯨꯗ ꯂꯥꯛꯏꯕ ꯆꯍꯤ ꯀꯌꯥꯒꯨꯝꯕ ꯁꯨꯈ꯭ꯔꯦ ꯅꯣꯏꯗꯤ
ꯔꯦ ꯑꯍꯨꯝ
ꯑꯁ ꯀꯨꯏꯈ꯭ꯔꯦꯅ ꯑꯗꯨꯗꯤ ꯑꯦ ꯄꯩꯁꯥ ꯌꯥꯝꯌꯥꯝ ꯄꯥꯏꯔꯝꯅꯤ ꯆꯍꯤ ꯑꯍꯨꯝ ꯊꯕꯥꯛ ꯁꯨꯔꯒ ꯄꯩꯁꯥ ꯄꯥꯏꯔꯦ ꯍꯥꯏꯔꯤ ꯅ ꯆꯤꯟꯈꯤꯤ ꯃꯅꯦ
ꯌꯨꯝꯗ ꯊꯔꯒ ꯑꯗꯨꯝ ꯂꯩꯅꯦ
ꯑꯗꯨ ꯑꯣꯏꯔꯁꯨ
ꯁ ꯁꯅꯥ
ꯍꯣꯏ ꯑꯗꯨꯕꯨꯗꯤ ꯍꯣꯏ ꯄꯩꯁꯥꯕꯨꯁꯨ ꯌꯥꯝꯅ ꯂꯥꯛꯁꯨ ꯆꯠꯅꯤꯡꯉꯥꯏꯗꯣ ꯌꯥꯝ ꯆꯥꯎꯕ ꯈꯤꯇꯥꯡ ꯂꯥꯛꯈ꯭ꯔꯁꯨ ꯑꯗꯨꯅꯦ ꯄꯩꯁꯥ ꯍꯥꯏꯗꯤ
ꯄꯩꯁꯥꯗꯤ ꯂꯥꯛꯄꯗ ꯌꯥꯝ ꯅ ꯍꯥꯏ
ꯎꯝ
ꯌꯥꯝ ꯍꯣꯅ ꯍꯥꯏꯕ ꯆꯠꯄ ꯃꯇꯝꯗꯤ ꯏꯁꯤꯡꯒꯨꯝꯕ
ꯑꯗꯨꯅꯦ ꯐꯪꯕꯗꯤ ꯌꯥꯝ ꯋꯥꯅ ꯐꯪꯕ ꯑꯗꯣ ꯑꯩꯈꯣꯏ ꯈꯨꯣꯠꯇ ꯂꯥꯏꯈ꯭ꯔꯗꯤ ꯑꯁ ꯊꯨꯅ ꯆꯦꯜꯂꯦꯍꯦ ꯃꯣꯏꯁꯦ
ꯑꯩꯈꯣꯏ ꯑꯩ ꯈꯨꯟꯗ ꯂꯩꯅꯤꯡꯗꯦ ꯍꯥꯏꯔꯦ
ꯑꯗꯨ ꯑꯗꯨ ꯅ ꯑꯁ ꯑꯩꯈꯣꯏꯗꯤ ꯄꯩꯁꯥꯁꯨ ꯂꯩꯕ ꯈꯪꯗꯦꯗ ꯂꯩꯔꯗꯤ ꯆꯥꯅꯤꯡꯕ ꯀꯣꯏꯅꯤꯡꯕ ꯑꯗꯨ ꯀꯃꯥꯏꯅ ꯇꯧꯒꯦ ꯑꯩꯈꯣꯏꯗꯤ ꯈꯤꯇꯪꯕꯨ ꯂꯩꯔꯁꯨ
ꯑꯗꯨꯒꯤꯅꯦ ꯂꯥꯏꯔꯨꯕꯗꯣ ꯍꯣꯏ ꯊꯕꯛ ꯃꯐꯝꯗꯔ ꯍꯧꯖꯤꯛ
ꯇꯕꯛ ꯁꯤꯁꯦ ꯑꯣꯐ ꯅ
ꯑꯣ ꯉ ꯑꯏꯩꯅ ꯑꯗꯨꯕꯨꯗꯤ
ꯆꯕꯥꯥꯛ ꯆꯠ
ꯑꯣꯐꯂꯥꯏ ꯑꯗꯤꯩꯅꯨꯉ ꯌꯦꯅꯥ
ꯍꯣꯏ ꯅꯨꯡꯉꯥꯏꯕꯨꯗꯤ ꯅꯨꯡꯉꯥꯏ ꯊꯕꯛꯁꯨ
ꯅꯊꯟꯗ ꯂꯥꯛꯏꯕ꯭ꯔꯣ ꯃꯤ ꯌꯥꯝ ꯄꯨꯜꯂꯒ ꯂꯩꯥꯛꯏꯕ꯭ꯔꯣ
ꯑꯗꯨ ꯂꯩꯌꯦ
ꯑꯣ ꯄꯥꯥꯟꯗꯗꯤ ꯍ ꯑ ꯌꯥꯝ ꯄꯟꯅꯒꯂ ꯍꯥꯏ ꯌꯥꯏꯗ ꯑꯗꯨꯅ ꯐꯌꯦ
ꯃꯤ ꯃꯉꯥꯔꯦ ꯑꯩ ꯂꯥꯏꯅꯤꯡꯉꯁꯨ
ꯑꯣ ꯄꯥꯟꯗꯔꯤ ꯃꯤ ꯌꯥꯝ ꯄꯨꯟꯂꯒ ꯂꯥꯏꯕꯩ ꯌꯥꯔ
ꯎꯝ
ꯗꯤꯌꯨ ꯀꯔꯤ ꯀꯔꯤ ꯇꯧꯕ꯭ꯔꯣ ꯉꯁꯤ ꯑꯗꯨꯗꯤ
ꯑꯣꯐ ꯂꯩ ꯀꯃꯥꯏꯇꯧꯒꯦ
ꯑꯩꯈꯣꯏꯁꯨ ꯇꯨꯝꯔꯒ ꯂꯩꯒꯗꯕꯅꯦ ꯑꯁꯤ ꯕꯣꯜ ꯂꯩꯕꯒꯤ ꯍꯩꯗꯤ ꯍꯩꯇꯦ ꯑꯗꯨ ꯑꯣꯏꯔꯁꯨ ꯁꯥꯟꯅꯕ ꯆꯠꯅꯤꯡꯕ ꯑꯗꯨꯒꯤ
ꯑꯣ ꯐꯩꯗ ꯑꯩꯈꯣꯏꯁꯨ ꯂꯥꯛꯔꯒ ꯕꯣꯜ ꯁꯥꯅꯕ ꯐꯪꯗꯦ
ꯋꯥꯔꯜ ꯀꯞꯀꯤ ꯃꯇꯝ ꯑꯣꯏꯕꯅꯤꯅ ꯁꯦꯁ ꯅꯪꯗꯤ ꯀꯅꯥꯔꯣ ꯃꯦꯁꯤꯔ ꯔꯣꯅꯥꯟꯗꯣꯔ
ꯑꯥꯔꯖꯦꯟꯇꯤꯅꯥ ꯃꯦꯁꯤꯅꯦ
ꯆꯥꯞ ꯃꯅꯥꯏꯌꯦ ꯑꯩꯈꯣꯏ ꯑꯗꯨꯗꯤ
ꯍꯣꯏ ꯑꯥꯔꯖꯦꯟꯇꯤꯅ ꯅꯤꯅ ꯑꯩꯈꯣꯏ ꯁꯄꯣꯠ ꯇꯧꯕꯅꯦ
ꯃꯦꯁꯤ ꯃꯦꯁꯤꯕꯨ ꯁꯥꯅꯔꯗꯤ ꯑꯥꯔꯖꯦꯟꯇꯤꯅꯥ ꯁꯥꯟꯅꯅꯤꯗ ꯑꯗꯨꯝ ꯑꯣ ꯅꯠꯇꯦ ꯑꯥ ꯑꯥꯔꯖꯦꯟꯇꯤꯅꯥ ꯆꯠꯀꯅꯦꯕ
ꯎꯝ
ꯃꯥ ꯁꯥꯅꯕ ꯇꯣꯛꯈ꯭ꯔꯗꯤ ꯈꯪꯗꯦꯗ
ꯍꯣꯏꯁꯦ ꯈꯪꯗꯦ
ꯃꯥ ꯁꯥꯟꯅꯕ ꯇꯧꯀꯈꯔꯗꯤ ꯈꯪꯗꯦ ꯏꯁꯄꯦꯟꯗ ꯑꯣꯟꯈ꯭ꯔꯁꯤꯔ
ꯎꯝ ꯃꯦꯁꯤ ꯃꯌꯥꯝ ꯍꯩꯒꯅꯦꯕꯣ
ꯉꯔꯥꯡꯁꯨ ꯖꯦꯡ ꯑꯩꯈꯣꯏ ꯕꯣꯜ ꯌꯦꯡꯃꯤꯟꯅꯩꯌꯦ ꯃꯣꯏ ꯌꯨꯝꯗ
ꯑꯗꯨꯗꯤ ꯐꯩꯌꯦꯀꯣ ꯉꯔꯥꯡꯅ ꯏꯕ ꯏꯕꯥꯅꯤꯁꯨ ꯋꯥꯔꯤ ꯁꯥꯅ
ꯑꯣ ꯅꯣꯛꯂꯝꯅꯤ ꯅꯣꯏ
ꯍꯣꯏ
ꯑꯩꯈꯣꯏꯁꯨ ꯑꯍꯥꯟꯕ ꯑꯗꯨꯃꯥꯏꯅ ꯇꯧꯋꯦ
ꯃꯩꯇꯩꯂꯣꯟꯁꯨ ꯐꯖꯅ ꯃꯅꯤꯄꯨꯔꯤꯁꯨ ꯐꯖꯅ ꯈꯪꯗꯕꯒꯤꯅ ꯑꯩ ꯁꯦ ꯅꯣꯛꯅꯤꯡꯁꯨ ꯅꯣꯡꯅꯤꯡꯉꯦ
ꯑꯩꯈꯣꯏ ꯁꯨꯅꯦꯗ ꯁꯤꯗ ꯂꯩꯕꯗꯤ ꯌꯥꯝ ꯀꯨꯏꯈ꯭ꯔꯦꯕ ꯑꯗꯣ ꯉꯥꯡꯕꯗꯤ ꯍꯩꯇꯕ
ꯍꯣꯏ
ꯃꯣꯏꯗꯣ ꯐꯖꯅ ꯄꯨꯟꯗꯕꯅꯤꯅ
ꯎꯝ
ꯐꯖꯅ ꯄꯨꯜꯂꯗꯤ ꯉꯥꯡꯕ ꯍꯩꯒꯅꯦꯕ ꯑꯗꯨ ꯑꯩꯈꯣꯏꯗꯤ ꯇ꯭ꯔꯚꯦꯜ ꯉꯥꯛꯇ ꯄꯨꯟꯕꯅꯤꯅ ꯍꯩꯅꯤꯡꯉꯥꯏ ꯂꯝꯕꯤ ꯂꯩꯇꯦꯗ
ꯍꯣꯏ ꯉꯥꯁꯤꯁꯨ ꯆꯠꯀꯅꯤ ꯀꯣ ꯕꯣꯜ ꯌꯦꯡꯅꯤ ꯉꯥꯏ
ꯈꯪꯗꯦ ꯆꯠꯁꯦꯔꯥ ꯖꯤꯡꯕꯨ ꯆꯥꯛ ꯀꯥꯄꯤꯌꯣ ꯍꯥꯏꯈꯤꯕꯅꯦ
ꯑꯣ ꯍꯥꯏꯌꯣ ꯃꯣꯏ ꯃꯥꯒꯤ ꯌꯨꯝꯗꯣ ꯑꯁ ꯌꯥꯝ ꯄꯤꯛꯄ
ꯆꯥꯛ ꯀꯥꯞꯄꯤ ꯍꯥꯏ ꯏꯃꯥꯟꯅꯕꯤ ꯑꯃꯗꯣ ꯃꯥꯒꯤ ꯃꯃꯥꯅ ꯌꯨꯝꯗꯒꯤ ꯎꯠꯁꯣꯏ ꯊꯥꯔꯛꯄ ꯑꯗꯨꯒꯤ ꯃꯥꯁꯨ ꯎꯠꯁꯣꯏꯗꯣ ꯆꯥꯅꯤꯡꯉꯦ ꯍꯥꯏꯕꯒꯤ ꯍꯣꯏꯒꯤ ꯑꯗꯨꯗꯤ ꯆꯥꯛ ꯀꯥꯞꯄꯤꯌꯣ ꯍꯥꯏꯈꯤꯕꯅꯦ ꯍꯥꯏꯅ ꯊꯦꯡꯅ ꯂꯥꯛꯄꯅꯤꯅ ꯎꯁꯣꯏꯗꯣ ꯗꯥꯏꯔꯦꯛ ꯊꯧꯔꯉ ꯑꯗꯨꯝ ꯆꯥꯕ ꯌꯥꯏꯌꯦꯅ
ꯃꯥꯗꯣ ꯊꯣꯡꯉꯣ ꯍꯥꯏꯌꯨꯅꯦ
ꯃꯥ ꯆꯥꯛ ꯌꯦꯟꯁꯥꯡ ꯊꯣꯡꯕꯗꯣ ꯍꯥꯎꯋꯦ ꯌꯥꯝ ꯍꯩꯌꯦ ꯆꯥꯛ ꯏꯟꯁꯥꯡ ꯊꯣꯡꯕ ꯃꯔꯛ ꯃꯔꯛꯇ ꯑꯗꯨꯝ ꯑꯩꯈꯣꯏ ꯄꯨꯟꯅ ꯆꯥꯏꯌꯦꯕ
ꯀꯣꯏ ꯈꯨꯟ ꯀꯣꯏ ꯈꯥꯛꯛꯇꯅꯦ ꯄꯨꯟꯅꯟꯅ ꯉꯗ ꯑꯗꯨꯝ ꯆꯠꯀꯅꯤ ꯌꯨꯝꯗ ꯆꯥꯜꯂꯔ ꯆꯥꯛ
ꯑꯣ ꯑꯣ ꯈꯨꯟꯁꯨ ꯆꯥꯃꯅꯕ ꯅꯥꯏꯕ꯭ꯔꯥꯅ ꯅꯣꯢ ꯌꯥꯝ ꯄꯨꯜꯂꯝꯅꯤꯅ ꯑꯗꯨꯗꯤ ꯅꯨꯡꯉꯥꯏꯒꯅꯤꯅꯦ ꯅꯣꯏꯁꯦ
ꯍꯣꯏ ꯌꯥꯝ ꯄꯨ
ꯌꯨꯝꯗ ꯂꯩꯔꯗꯤ ꯌꯨꯝꯗ ꯂꯩꯅꯔꯣꯏ ꯀꯣꯏ ꯄꯥꯛ ꯀꯣꯏ ꯄꯥꯛ ꯀꯣꯏꯕ ꯆꯠꯄ
ꯑꯗꯨꯅꯦꯗꯥ ꯌꯨꯝꯗ ꯂꯥꯏꯕꯡꯃꯇꯝ ꯈꯛ ꯑꯗꯨꯅꯦ ꯄꯨꯟꯕ ꯐꯪꯕꯗꯣ ꯃꯄꯥꯟ ꯊꯣꯛꯄꯗꯤ ꯃꯁꯥ ꯃꯁꯥꯒꯤ ꯀꯔꯤꯅꯣ ꯊꯕꯥꯛ ꯂꯩꯕꯅꯤꯅ ꯄꯨꯟꯕ ꯐꯪꯗꯦꯕ ꯑꯁ ꯄꯥꯎꯁꯨ ꯐꯥꯎꯅꯥ ꯑꯗꯨꯕꯨ ꯀꯨꯏꯔꯦ ꯑꯩꯣꯏꯗꯤ ꯃꯔꯛ ꯃꯔꯛꯇꯗꯤ ꯌꯨꯝꯗ ꯂꯩꯇ꯭ꯔꯗꯤ ꯇꯥꯁꯒꯨꯝꯕ ꯑꯗꯨ ꯐꯛꯇ ꯑꯣꯔꯒꯂꯑꯌꯦꯅ
ꯑ
ꯀꯣꯏꯕꯨꯁꯨ ꯀꯣꯢꯕ ꯂꯥꯑꯣ ꯍꯥꯏꯕꯅꯦ ꯍꯥꯏ
ꯎꯝ ꯅꯣꯏꯅ ꯄꯩꯁꯥ ꯄꯤꯔꯗꯤ ꯆꯪꯕ ꯌꯥꯏꯅ ꯃꯣꯏꯁꯨ
ꯍ
ꯅꯣꯏ ꯄꯩꯁꯥ ꯄꯥꯏꯕ ꯃꯤꯁꯤꯡ ꯃꯤꯁꯤꯡꯅ ꯂꯥꯛꯑꯣ ꯍꯥꯏꯥꯏꯌꯣ ꯃꯣꯢꯕꯨꯨꯁꯨ ꯎꯝ ꯀꯣꯏꯕꯨ ꯆꯅꯤꯡꯕ ꯃꯥꯂꯦ ꯃꯥꯁꯨ
ꯍꯥꯏꯅꯦ ꯏ ꯍꯣꯏ ꯏꯟꯇ꯭ꯔꯦꯁꯅꯦ ꯍꯣꯏ ꯀꯣꯏꯕꯅꯤ ꯏꯟꯇꯔꯦꯁ ꯂꯩꯕꯅꯤ ꯃꯥꯅꯤ
ꯎꯝ ꯀꯣꯏꯕꯒꯨꯝꯕ ꯑꯩ ꯈꯣꯏꯁꯨ ꯌꯥꯝ ꯆꯠꯅꯤꯡꯉꯦꯗ ꯑꯗꯨꯒꯨꯝꯕꯗꯤ ꯀꯅꯥ ꯅꯨꯡꯉꯥꯏꯇꯕ ꯂꯩꯕ꯭ꯔꯥꯗꯣ ꯑꯥ ꯃꯤ ꯈꯔꯗꯤ ꯆꯠꯅꯤꯡꯗꯕꯁꯨ ꯌꯥꯎꯋꯦ ꯍꯣꯏ
ꯍ ꯍꯣꯏ ꯍ ꯂꯦ
ꯃꯄꯥꯟ ꯊꯣꯛꯅꯤꯡꯗꯕꯒꯨꯝꯕ ꯃꯤꯒ ꯄꯨꯟꯅꯤꯡꯗꯕ ꯑꯗꯨꯝ ꯌꯥꯎꯋꯦꯕ ꯃꯤ ꯈꯔꯗꯤ
ꯂꯣꯏ ꯆꯨꯜꯍꯥ ꯂꯒ ꯃꯖ
ꯎꯝ ꯈꯋꯥꯗꯤ ꯆꯪꯅꯤꯡꯗꯕꯒꯤꯅꯤꯗ ꯃꯄꯥꯟꯅ ꯀꯔꯤꯁꯨ ꯇꯧꯅꯤꯡꯉꯥꯏ ꯂꯩꯇꯕꯅꯤꯅ
ꯥꯄꯥꯟꯙꯣꯛ
ꯀꯣꯏꯕꯗꯥꯑꯣ
ꯍꯩꯇꯦ ꯈꯣꯏꯁꯦ ꯍꯤꯟꯗꯤꯒꯨꯝꯕꯁꯨ ꯉꯥꯡꯕ ꯍꯩꯇꯦ
ꯏꯪꯂꯤꯁ ꯈꯪꯂꯗꯤ ꯌꯥꯔꯦꯗ
ꯏꯪꯂꯤꯁꯨꯨ ꯍꯥꯏꯇ ꯑꯁ ꯑꯁꯤ ꯑꯁꯤꯗꯗꯤ ꯀꯣꯂꯩꯁꯒꯨꯝꯕ ꯀꯥꯔꯁꯨ ꯁꯨ ꯑꯗꯨꯝ ꯏꯪꯂꯤꯁꯒꯨꯝꯕꯁꯨ ꯉꯥꯡꯅꯩ ꯑꯗꯨꯒꯤ ꯍꯦꯟꯅ ꯍꯦꯟꯅ ꯄꯪꯈ꯭ꯔꯦꯗ ꯃꯄꯥꯟꯒꯨꯝꯕ ꯂꯤꯔꯤꯛ ꯇꯝꯕ ꯃꯤꯁꯤꯡꯅ ꯈꯔꯗꯤ ꯍꯩꯒꯅꯤ ꯑꯁꯤꯗꯒꯤ ꯀꯝꯄꯦꯔ ꯇꯧꯔꯗꯤ
ꯇ ꯃꯅꯥꯏꯗ ꯇꯔꯦ ꯀ ꯅꯨꯄꯤꯗꯤ ꯈꯔ ꯐꯩꯌꯦ ꯅꯨꯄꯥꯅꯤ
ꯍꯪꯗꯗꯦ ꯐꯥꯕ ꯂꯩꯇꯦꯗ
ꯅꯨꯄꯥꯁꯤꯡꯅꯤ
ꯐꯕ ꯂꯩꯇꯦ ꯆꯞ ꯃꯅꯌꯦ ꯂꯥꯛꯇ
ꯎꯝ
ꯅꯨꯄꯤ ꯅꯨꯄꯥ ꯆꯠ ꯃꯥꯟꯅꯈ꯭ꯔꯕꯅꯤꯅ